ꯇꯥꯏꯌꯦ ꯇꯥꯏꯌꯦ
ꯀꯩ ꯋꯥꯔꯤ ꯁꯥꯁꯤꯒꯦ ꯍꯧꯖꯤꯛꯇꯤ
ꯈꯪꯗꯤꯌꯦ ꯑꯗꯣ ꯁꯦꯡꯅꯗꯤ ꯇꯥꯏꯀꯣ ꯁꯤ ꯍꯥꯟꯅ ꯈꯪꯗꯣꯛꯈꯤꯁꯦ
ꯇꯥꯏꯅ
ꯑꯣ ꯑꯩꯁꯨ ꯅꯪꯒꯤ ꯁꯦꯡ ꯌꯥꯝ ꯁꯦꯡꯉꯦ ꯇꯥꯗꯦ ꯇꯥꯗꯦ ꯏꯁꯤꯡ ꯌꯥꯝꯅ ꯂꯨꯕ ꯁꯦꯡꯕꯗꯧꯅ ꯁꯦꯡꯇ꯭ꯔꯤꯛ ꯁꯦꯡꯉꯤꯍꯦ
ꯑꯩꯒꯤ ꯈꯣꯟ ꯇꯥꯏ ꯑꯃꯨꯛ
ꯅꯪ ꯑꯣ ꯅꯪꯔꯣ ꯑꯣ ꯍꯣ ꯑꯥꯁꯨꯝ ꯃꯔꯛ ꯃꯔꯛ ꯇ ꯁꯨꯃꯥꯏꯅ ꯇꯧꯕ ꯌꯥꯎꯕꯅꯦ
ꯎꯝ
ꯑꯩꯒꯤꯁꯨ ꯁꯨꯃꯥꯏ ꯃꯔꯛ ꯃꯔꯛꯇ ꯇꯧꯕ ꯌꯥꯎ
ꯎꯝ
ꯑꯗꯣ ꯀꯩꯅꯣꯝꯃ ꯍꯥꯏꯒꯦ
ꯑꯥ
ꯅꯪꯒꯤ ꯈꯣꯟꯖꯦꯜꯁꯦ ꯇꯥꯕ ꯌꯥꯝ ꯅꯨꯡꯉꯥꯏꯌꯦ
ꯑꯁꯦꯡꯕꯒꯤ
ꯍꯣꯏ
ꯑꯁ ꯑꯗꯨꯗꯤ ꯌꯥꯝ ꯅꯨꯡꯉꯥꯏ
ꯑꯁꯦꯡ ꯑꯁꯦꯡꯕ ꯅꯠꯇ꯭ꯔꯗꯤ ꯀꯩꯅꯣ
ꯉꯁꯤ ꯇꯨꯝ ꯉꯁꯤ ꯇꯨꯝꯃꯔꯣꯏꯅꯦ ꯑꯁꯤꯒꯨꯝꯕ ꯄꯥꯎꯁꯤꯗꯤ
ꯑꯣ
ꯑꯁ ꯅꯪꯗꯤ ꯌꯥꯝ ꯅꯨꯄꯤꯅ ꯁꯨꯝꯕ ꯌꯥꯝ ꯂꯥꯏꯒꯅꯤꯅꯦ ꯑꯗꯨꯗꯤ ꯅꯪꯗꯤ ꯄꯪꯊꯕ ꯌꯥꯝ ꯂꯥꯏꯀꯣ
ꯑꯥ ꯍꯣꯏꯁꯨ ꯃꯥꯜꯂꯦ ꯑꯩꯁꯦ
ꯑꯁ ꯅꯪ ꯅꯪꯁꯤꯗꯤ ꯋꯥ ꯑꯃ ꯍꯥꯏꯔꯛꯄꯗ ꯄꯪꯊꯔꯗꯤ ꯅꯪ ꯌꯥꯔꯣꯏꯀꯣ
ꯌꯥꯗ꯭ꯔꯦ ꯌꯥꯗ꯭ꯔꯦ ꯁꯤꯒꯤꯁꯦ ꯅꯉꯣꯟꯗ ꯀ꯭ꯂꯒꯥꯁ ꯈꯔ ꯂꯧ ꯂꯧꯍꯧꯗ꯭ꯔꯗꯤ ꯌꯥꯗ꯭ꯔꯦ
ꯐꯩꯅꯦ ꯂꯧꯕ ꯌꯥꯏꯅꯦ ꯐ꯭ꯔꯤꯗ ꯂꯧꯕꯤꯒꯦ
ꯑꯥ
ꯑꯈꯣꯏꯗꯤ ꯌꯥꯝꯅ ꯄꯨꯛꯆꯦꯜ ꯆꯥꯎꯕꯅꯤꯅꯀꯣ
ꯑꯥ ꯐ꯭ꯔꯤꯗ ꯇꯧꯕꯤꯌꯨ
ꯑꯥ ꯂꯧꯗꯕꯤꯗ ꯇꯧꯕꯤꯒꯦ ꯅꯈꯣꯟ ꯐꯖꯕꯒꯤꯀꯣ ꯅꯪꯈꯣꯟꯗ ꯏꯐ ꯐꯖꯔꯒ ꯋꯥ ꯉꯥꯡꯕ ꯍꯩꯇ꯭ꯔꯗꯤ ꯌꯥꯗ꯭ꯔꯦꯕ ꯅꯪ
ꯃꯥꯅꯦ ꯃꯥꯅꯦ ꯈꯔ ꯇꯥꯛꯄꯤꯅꯕ ꯑꯣꯖꯥ ꯉꯁꯤ ꯐꯥꯎꯕꯁꯦ ꯂꯩꯕꯥꯛ
ꯍꯣꯏ ꯍꯣꯏꯅꯦ ꯑꯁ ꯅꯪ ꯅꯔꯥꯏꯕꯛ ꯌꯥꯝ ꯐꯔꯕꯅꯦ
ꯑꯥ ꯐꯔꯕꯅꯦ ꯐꯔꯕꯅꯦ
ꯑꯗꯣ ꯅꯨꯡꯊꯤꯟꯗꯤ ꯅꯣꯏꯗꯤ ꯀꯔꯤ ꯃꯊꯦꯜ ꯇꯧꯕ꯭ꯔꯣ
ꯑꯁ ꯎꯝ ꯉꯁꯥꯏ ꯁꯤꯒ ꯋꯥꯔꯤꯛꯁꯦ ꯊꯣꯛꯈ꯭ꯔꯕ ꯅꯠꯇ꯭ꯔꯣ
ꯏꯕꯥꯟꯅꯤꯔꯣ ꯅꯅꯥꯎ ꯅꯨꯄꯥꯥꯒ ꯁꯥꯒꯦ ꯍꯥꯏꯕ ꯅꯪ꯭ꯔꯣ ꯍꯥ ꯅꯪ
ꯅꯪ ꯇꯧꯔꯛꯑꯒ ꯀꯩꯅꯣꯅꯦ ꯆꯠꯅꯕꯤꯒꯤ ꯃꯇꯨꯡ ꯏꯟꯅ ꯎꯁꯣꯏꯒ ꯁꯧꯒ꯭ꯔꯤꯒ ꯇꯥꯎꯒ
ꯌꯥꯔꯦ ꯌꯥꯔꯦ ꯌꯥꯔꯦ ꯑꯃ ꯃꯈꯥ ꯇꯥꯗꯕꯁꯨ ꯌꯥꯔꯦ ꯑꯩ ꯀꯥꯎꯕꯒꯤꯅꯦ ꯁꯥꯎꯒꯅꯨꯀꯣ
ꯑ ꯁꯥꯎꯔꯦ ꯑꯩꯗꯤ
ꯑꯦ ꯁꯥꯎꯒꯅꯨ ꯑꯩꯗꯣ ꯀꯣꯛꯁꯦ ꯌꯥꯗ꯭ꯔꯦꯕ ꯑꯍꯟ ꯑꯣꯏꯁꯤꯜꯂꯛꯄꯒꯤꯀꯣ
ꯑꯁ ꯌꯥꯗ꯭ꯔꯦ ꯁꯤꯗꯤ
ꯑꯩꯁꯦ ꯑꯁ ꯑ ꯁꯥꯎꯒꯅꯨ ꯁꯥꯎꯒꯅꯨ ꯑꯩ ꯂꯥꯏꯌꯦꯡꯕ ꯆꯠꯀꯦ ꯐꯖꯅ ꯂꯥꯏꯌꯦꯡꯊꯣꯛꯑꯒꯅ ꯂꯥꯏꯌꯦꯡꯊꯣꯛꯑꯒ ꯑꯃꯨꯛ ꯁꯣꯏꯗꯅꯕ ꯇꯧꯒꯦꯀꯣ
ꯍꯣꯏ ꯍꯣꯏ ꯇꯧꯕꯤꯌꯨ
ꯑꯁ ꯑꯩꯁꯦ ꯕꯦꯔꯥꯅꯤꯅꯦꯀꯣ
ꯎꯝ ꯕꯦꯔꯥꯗꯤ ꯈꯔꯗꯤ ꯀꯥꯔꯦ ꯍꯣꯏ ꯁꯦꯡꯅ ꯁꯦꯡꯅ ꯍꯥꯏ
ꯌꯥꯗ꯭ꯔꯦ ꯅꯦꯍꯟꯗꯛ ꯌꯨꯝꯗ ꯃꯄꯥꯟ ꯊꯣꯛꯛꯇꯕꯒꯤꯀꯣ ꯌꯨꯝꯗ ꯂꯩꯃꯟꯕꯒꯤ ꯌꯥꯗ꯭ꯔꯦ ꯑꯩꯁꯦ ꯁꯣꯅꯣ ꯁꯨꯔꯛꯑꯦꯅꯦ
ꯇꯧꯔꯒ ꯂꯩꯒꯦ ꯑꯗꯨꯗꯤ ꯀꯔꯤ ꯆꯠꯊꯔꯤꯒꯦ ꯍꯟꯗꯛ
ꯀꯩꯅꯣ ꯀꯩꯅꯣ ꯑꯃ ꯆꯠꯊꯕꯅꯦ ꯑꯗꯣ ꯑꯈꯣꯏꯒꯤ ꯑꯦꯛꯖꯥꯝꯗꯣ ꯄꯣꯁꯄꯣꯟ ꯇꯧꯈꯤꯕꯀꯣ ꯑꯗꯨꯒꯤ ꯀꯣꯂꯦꯖꯀꯤ ꯇ꯭ꯔꯦꯅꯤꯡꯒꯤ ꯑꯦꯛꯖꯥꯝꯅꯤꯗ
ꯑ ꯀꯩ ꯃꯦꯗꯤꯀꯦꯜ ꯂꯥꯏꯟ ꯆꯠꯄ꯭ꯔꯣ ꯅꯪ
ꯆꯠꯇꯦ ꯆꯠꯇꯦ ꯑꯁ ꯀꯔꯤ ꯃꯦꯗꯤꯀꯦꯜ ꯅꯣꯗ ꯀꯥꯗꯥꯏ ꯗꯥꯒꯤ ꯅꯤꯗꯥ
ꯀꯔꯤ ꯀꯔꯤ ꯆꯠꯄꯗꯨꯗꯤ
ꯑꯉꯥꯡꯁꯤꯡ ꯇꯝꯕꯤꯕꯒꯤ ꯆꯠꯄꯅꯤꯗ
ꯑ
ꯑꯗꯣ ꯄꯣꯁꯄꯣꯟ ꯇꯧꯈꯤꯕꯒꯤꯀꯣ ꯑꯗꯨꯒꯤ ꯀ꯭ꯂꯥꯁꯁꯨ ꯇꯧꯗꯦ ꯑꯗꯣ ꯉꯥꯏꯔꯒ ꯂꯩꯕꯅꯦ ꯌꯨꯝꯗ ꯂꯩꯔꯒ ꯍꯣꯏ
ꯑ ꯗꯥꯏꯇꯣ
ꯍꯣꯏꯅꯦ ꯌꯨꯝꯗ ꯁꯨꯝ ꯂꯩꯕꯗꯨꯗꯀꯣ ꯌꯦꯡ ꯀꯨꯃꯥꯏꯅ ꯇꯧꯕ꯭ꯔꯥ ꯃꯍꯥꯎ ꯌꯦꯡꯁꯦ ꯍꯥꯏꯅ ꯆꯪꯂꯛꯄꯅꯤꯗ
ꯎꯝ ꯎꯝ ꯎꯝ ꯅꯨꯡꯉꯥꯏꯔꯝꯅꯤ
ꯈꯪꯗ꯭ꯔꯦꯗ ꯑꯗꯣ ꯀꯩꯅꯣꯃ ꯇꯥꯏ ꯑꯩꯁꯦ ꯅꯨꯄꯥꯁꯤꯡꯁꯤꯀꯣ
ꯑ
ꯑꯥ ꯅꯨꯄꯤ ꯑꯣꯖꯥ ꯑꯣꯏꯕ ꯌꯥꯝ ꯄꯥꯝꯃꯤ ꯍꯥꯏꯅ ꯇꯥꯏꯅꯦ ꯆꯨꯝꯕ꯭ꯔ
ꯍꯥꯏꯕꯗꯤ ꯏꯁꯇꯨꯗꯦꯟ ꯑꯃ ꯑꯣꯏꯅ
ꯅꯠ ꯅꯠ ꯅꯠꯇꯦ ꯅꯠꯇꯦ ꯅꯨꯄꯥꯁꯤꯡꯁꯦ
ꯍꯥꯏꯕꯗꯤ ꯑꯩꯁꯤ ꯅꯨꯄꯤꯒꯤ ꯑꯣꯏꯅ ꯍꯥꯏꯕ꯭ꯔꯥ
ꯅꯪꯒꯤ ꯍꯥꯏꯕ ꯅꯠꯇꯦ
ꯅ ꯑꯗꯨꯅꯦ ꯑꯗꯨꯅꯦ ꯑꯗꯨꯅꯦ
ꯑꯗꯣ ꯑꯩ ꯐꯖꯅ ꯍꯥꯏꯒꯦ ꯇꯥꯎꯑꯣꯕ ꯅꯨꯄꯥꯁꯤꯡꯁꯦ ꯅꯨꯄꯤ ꯑꯣꯖꯥ ꯑꯣꯏꯕ ꯅꯨꯄꯤꯁꯤꯡꯕꯨ ꯃꯇꯨꯒꯤ ꯂꯧꯅꯤꯡꯉꯦ ꯍꯥꯏꯌꯦꯕ ꯄꯥꯝꯃꯦ ꯍꯥꯏꯌꯦꯕ ꯑꯗꯣ ꯆꯨꯝꯕ꯭ꯔꯥ ꯍꯥꯏꯕꯅꯤꯗ
ꯑꯁ ꯑꯩꯗꯤ ꯈꯪꯗꯦꯗ
ꯑꯣ ꯑꯩꯗꯤ ꯁꯨꯃꯥꯏꯅ ꯇꯥꯕꯀꯣ ꯑꯗꯨꯒꯤꯅꯤꯗ ꯑꯗꯣ ꯑꯩꯅꯗꯤ ꯇꯁꯦꯡꯅꯗꯤ ꯁꯤꯁꯦ ꯄꯥꯝꯃꯒꯤꯗꯤ ꯆꯪꯕ ꯅꯠꯇꯦꯕ
ꯑꯣ ꯑ ꯑꯁ꯭ ꯌꯥꯝ ꯍꯩꯁꯤꯡꯅ ꯇꯧꯔꯝꯃꯦꯅ
ꯍꯣꯏ ꯑꯗꯨ ꯑꯩꯅ ꯍꯪꯕꯅꯦꯕ ꯅꯨꯄꯥꯁꯤꯡꯗ ꯅꯣꯏꯅ ꯁꯤ ꯁꯤꯒꯨꯝꯕ ꯅꯨꯄꯤ ꯄꯥꯝꯃꯤ ꯍꯥꯏꯁꯦ ꯀꯔꯤꯒꯤꯔ ꯑꯩꯅ ꯍꯪꯕꯅꯦꯕꯀꯣ ꯈꯪꯅꯤꯡꯕ ꯑꯩꯁꯨ ꯑꯗꯨꯒ ꯑꯩꯁꯦ ꯑꯗꯨꯒ ꯃꯣꯏꯅ ꯁꯨꯃꯥꯏꯅ ꯍꯥꯏꯌꯣꯒ ꯑꯗꯨ ꯑꯣꯏꯔꯗꯤ ꯃꯣꯏꯗꯤ ꯑꯉꯥꯡꯁꯤꯡ ꯇꯥꯛꯄꯅꯤꯅ ꯃꯆꯥ ꯃꯆꯥꯗꯣ ꯇꯥꯛꯄ ꯇꯝꯕ ꯌꯥꯝ ꯍꯩꯒꯅꯤꯕ ꯍꯥꯏꯌꯦꯕꯀꯣ
ꯎꯝ
ꯑꯗꯨꯗ ꯑꯣ ꯑꯗꯨꯃꯥꯏ ꯑꯣꯏꯔꯦ ꯑꯗꯨꯗꯤ ꯑꯩꯁꯨ ꯅꯨꯄꯥ ꯐꯪꯗꯕꯀꯣ ꯑꯗꯨꯒꯤ
ꯅꯤꯡꯉꯥꯏ ꯇꯧꯕꯅꯦ ꯑꯣ ꯅꯪꯗꯤ ꯇꯧꯗꯦꯕꯀꯣ ꯑꯣ ꯐꯩꯌꯦ ꯐꯩꯌꯦ
ꯄꯥꯝꯃꯤꯗ
ꯑꯁ ꯑꯗꯨꯗꯤ ꯅꯪꯗꯤ ꯄꯥꯝꯗꯕꯅꯤꯅ ꯅꯪꯗꯤ ꯑꯩꯕꯨ ꯄꯥꯝꯃꯔꯣꯏꯅꯦ
ꯑꯩꯅ ꯄꯥꯝꯃꯗꯤꯀꯣ
ꯎꯝ
ꯑꯩꯒꯤ ꯑꯣꯖꯥꯁꯤꯡꯕꯨ ꯄꯥꯝꯕ ꯑꯩꯗꯤ
ꯑꯁ ꯑꯣꯖꯥ ꯉꯥꯎꯕꯁꯤꯡꯗꯨꯔꯣ ꯑꯣ ꯑꯩ ꯋꯥꯔꯤ ꯑꯃ ꯂꯤꯕꯤꯒꯦ ꯑꯩꯁꯨ ꯀꯣꯂꯦꯖ ꯀꯥꯕ ꯀꯥꯟꯗꯀꯣ
ꯑꯥ
ꯑꯩꯈꯣꯏꯒꯤ ꯑꯣꯖꯥ ꯑꯃ ꯂꯩꯌꯦꯕ ꯂꯩꯁꯥꯕꯤ ꯃꯁꯛꯁꯨ ꯐꯖꯕ ꯑꯁ ꯑꯗꯨꯗ ꯄꯥꯈꯪ ꯑꯩꯈꯣꯏꯒꯤ ꯀ꯭ꯂꯥꯁꯃꯦꯠꯁꯤꯡ ꯄꯥꯈꯪꯁꯤꯅ ꯃꯉꯣꯟꯗ ꯉꯥꯎꯕꯁꯤꯗꯤꯕꯀꯣ ꯑꯇꯣꯞꯄ ꯁ꯭ꯇꯔꯤꯝ ꯑꯇꯣꯞꯄ ꯁꯕꯖꯦꯛ ꯂꯧꯕꯁꯤꯡꯁꯨ ꯃꯥꯒꯤ ꯁꯕꯖꯦꯛ ꯂꯧꯗꯕꯁꯤꯡꯁꯨ ꯃꯥꯒꯤ ꯄꯦꯔꯤꯍꯠꯇ ꯑꯗꯨꯝ ꯐꯝꯖꯤꯟꯕꯅꯤꯅꯦ ꯑꯦ ꯀꯣꯂꯦꯖꯇꯅꯤꯅ ꯃꯤ ꯌꯥꯝ ꯕꯅꯤꯅ ꯃꯥꯒꯤ ꯁꯕꯖꯦꯛ ꯂꯧꯕ ꯂꯧꯗꯕꯁꯨ ꯊꯤꯒꯠꯇꯦꯗꯅ ꯑꯃꯇ ꯑꯗꯨ ꯅꯨꯄꯥꯁꯤꯡꯗꯣ ꯁ꯭ꯋꯥꯏꯗꯒꯤꯅꯤꯗ ꯏꯝꯐꯥꯜꯗꯒꯤꯅꯤꯗ
ꯒꯦꯝ
ꯅꯠꯇꯦ ꯅꯠꯇꯦ ꯀꯗꯥꯏꯗꯒꯤ ꯍꯣꯏ
ꯏꯝꯐꯥꯜ ꯀꯣꯂꯦꯖ
ꯑꯥ
ꯑꯥꯍꯥ ꯈꯡꯉꯦ
ꯑꯗꯣ ꯑꯗꯨꯒ ꯃꯥꯒꯤ ꯁꯕꯖꯦꯛꯇꯅꯦ ꯀ꯭ꯂꯥꯁꯔꯨꯝꯗꯣ ꯑꯗꯨꯝ ꯊꯟꯕꯅꯦꯕ ꯎꯝ ꯌꯥꯝ ꯆꯤꯟꯅ ꯐꯝꯃꯦ ꯑꯗꯨꯁꯨ ꯕꯦꯟꯁꯇꯀꯣ ꯃꯤ ꯃꯔꯤ ꯃꯉꯥ ꯃꯔꯤ ꯃꯉꯥ
ꯑꯝ
ꯅꯪꯅ ꯑꯁꯨꯃꯥꯏ ꯍꯥꯏꯔꯛꯄꯗ ꯅꯤꯡꯁꯤꯡꯂꯛꯑꯦꯕ ꯅꯪꯒꯤ ꯋꯥꯁꯤꯡꯁꯤꯗꯤ ꯊꯥꯏꯅꯒꯤ ꯑꯥ ꯊꯥꯏꯅ ꯊꯣꯛꯈꯤꯕ ꯊꯧꯗꯣꯛ ꯃꯌꯥꯝ ꯅꯤꯡꯁꯤꯡꯍꯜꯂꯤꯗ ꯀꯥꯏꯅ ꯋꯥꯔꯤꯗꯣ ꯎꯝ ꯑꯁ ꯑꯦꯛꯁꯇꯤ ꯑꯦꯛꯁ ꯀꯨꯝꯕꯗꯤ ꯑꯩꯈꯣꯏꯗꯤ ꯅꯤꯡꯁꯤꯡꯗꯦꯗ ꯃꯣꯏꯗꯤ ꯆꯠꯈ꯭ꯔꯕꯗꯤ ꯆꯠꯈꯔꯦ ꯆꯠꯈꯔꯕꯅꯤ ꯀꯔꯤꯒꯤ ꯅꯤꯡꯁꯤꯡꯒꯗꯕꯅꯣ ꯑꯩꯈꯣꯏꯕꯨ ꯄꯥꯝꯗꯦ ꯑꯩꯈꯣꯏꯗꯒꯤ ꯍꯦꯟꯕ ꯑꯃ ꯂꯩꯌꯦ ꯍꯥꯏꯅ ꯆꯠꯈ꯭ꯔꯕ ꯃꯤꯁꯤꯡꯗꯨꯕꯨ ꯀꯔꯤꯒꯤ ꯅꯤꯡꯁꯤꯡ ꯂꯨꯒꯗꯕ ꯑꯩꯉꯣꯟꯗꯗꯤ ꯑꯗꯨꯒꯨꯝꯕ ꯃꯤꯗꯤ ꯅꯠꯇꯦꯍꯦ ꯀꯥꯗꯥꯏꯗꯒꯤ ꯑꯩꯉꯣꯟꯗ ꯅꯨꯡꯁꯤ ꯄꯤꯕꯤꯗꯅ ꯆꯠꯈꯤꯕ ꯃꯤꯗꯨꯗ ꯅꯤꯡꯁꯤꯡꯉꯒ ꯀꯔꯤ ꯀꯥꯟꯅꯕ ꯐꯪꯒꯗꯕ
ꯑꯩꯗꯤ ꯑꯩꯕꯨ ꯅꯨꯡꯁꯤꯕꯤꯕ ꯑꯅꯧ ꯑꯅꯧꯕ ꯊꯤꯔꯤꯌꯦ
ꯑꯥ ꯑꯩꯒꯨꯝꯕꯀꯣ
ꯑꯦ ꯍꯣꯏꯅꯦ ꯆꯨꯝꯃꯤꯅꯦ ꯆꯨꯝꯃꯤꯅꯦ ꯅꯪꯁꯨꯀꯣ ꯋꯥꯁꯤ ꯋꯥꯗꯤ ꯗꯥꯏꯔꯦꯛ ꯍꯦꯛꯇ ꯍꯥꯏꯔꯛꯑꯦꯍꯦ
ꯑ ꯎꯝ ꯁꯤꯒꯤꯗꯨꯗꯤ
ꯁꯨꯃꯥꯏꯅ ꯇꯧꯒꯗꯕꯅꯦ ꯅꯠꯇ꯭ꯔꯣ
ꯇꯧ ꯇꯧꯕꯅꯦ ꯇꯧꯕꯅꯦ ꯁꯦ ꯃꯥꯅꯤꯅꯦ ꯃꯥꯅꯤꯅꯦ ꯄꯥꯈꯪ ꯂꯩꯁꯥꯔꯤꯉꯩꯗ ꯇꯧꯍꯧꯒꯗꯕꯅꯤꯅꯦ
ꯃꯣꯏꯗꯒꯤ ꯍꯦꯟꯅ ꯑꯩꯈꯣꯏꯕꯨ ꯅꯨꯡꯁꯤꯕꯤꯕ ꯐꯖꯅ ꯇꯧꯕꯤꯒꯗꯕ ꯃꯤ ꯌꯥꯝ ꯊꯦꯡꯅꯒꯅꯤ ꯃꯣꯏꯒꯤ ꯃꯣꯏꯕꯨ ꯈꯜꯂꯒ ꯂꯩꯒꯗꯕ ꯃꯇꯝ ꯅꯠꯇꯦꯗ
ꯅꯠꯇꯦ ꯅꯠꯇꯦ
ꯑꯗꯨꯗꯤ ꯑꯩꯗꯤ ꯋꯥꯈꯜ ꯄꯤꯛꯄꯨꯗꯤ ꯄꯤꯛꯑꯦ ꯑꯗꯨꯏꯁꯨ ꯄꯤꯛꯑꯒ ꯑꯗꯨꯝ ꯂꯩꯕ ꯃꯤꯗꯤ ꯅꯠ ꯅꯠꯇꯦꯕꯀꯣ ꯏꯁꯥ ꯏꯊꯟꯇ ꯑꯗꯨꯝ ꯆꯥꯎꯊꯣꯛꯍꯟꯕ ꯍꯩꯕꯗꯣ ꯁꯦꯁ ꯈꯪꯕꯗꯣ ꯒꯥꯏꯅ
ꯌꯥꯏ ꯌꯥꯏ
ꯎꯝ ꯑꯗꯣ ꯊꯥꯗꯤ ꯊꯥꯖꯔꯅꯨꯒꯣ ꯄꯪꯍꯥꯏ ꯍꯥꯏꯕꯅꯤꯗ
ꯉꯁꯥꯏꯒꯤ ꯂꯣꯟꯗꯣ
ꯑꯥ
ꯅꯪꯒꯤ ꯑꯗꯣ ꯅꯣꯏ ꯈꯨꯟꯒꯤ ꯑꯗꯨꯋꯥꯏꯒꯤ ꯂꯣꯟꯗꯣ ꯈꯔ ꯈꯣꯏꯌꯦ ꯀꯣ
ꯑꯗꯣ ꯃꯤꯁꯤꯡꯅ ꯑꯁ ꯃꯤ ꯏꯃꯥꯟꯅꯕ ꯑꯃ ꯌꯥꯝ ꯎꯁꯤꯠꯇꯕ ꯂꯩꯌꯦ ꯑꯩꯉꯣꯟꯗ
ꯑꯥ
ꯃꯥꯅ ꯁꯨꯃꯥꯏꯅ ꯍꯥꯏꯌꯦ ꯑꯩꯉꯣꯟꯗ ꯅꯪꯅ ꯑꯩꯈꯣꯏ ꯂꯣꯟ ꯉꯥꯡꯉꯛꯄꯁꯤꯗꯤ ꯑꯩꯈꯣꯏ ꯈꯨꯟ ꯃꯥꯟꯅꯥꯗꯕꯅꯤꯀꯣ ꯃꯤ ꯑꯇꯣꯞꯄꯅꯤꯀꯣ ꯅꯪꯅ ꯑꯩꯈꯣꯏ ꯂꯣꯟꯃ ꯉꯥꯡꯕꯁꯤꯗꯤ ꯑꯥ ꯀꯔꯤ ꯎꯝ ꯑꯇꯣꯞꯄ ꯀꯔꯤ ꯍꯥꯏꯕ꯭ꯔꯥ ꯃꯌꯥꯡꯁꯤꯡ ꯑ ꯃꯌꯥꯡꯁꯤ ꯁꯤꯡꯅ ꯑꯩꯈꯣꯏ ꯂꯣꯟ ꯉꯥꯡꯕꯒ ꯆꯞ ꯃꯥꯟꯅꯩ
ꯍꯣꯏ ꯈꯔ ꯑꯗꯨꯃꯥꯏꯅ ꯇꯧ
ꯆꯤꯡꯗ ꯂꯩꯕ
ꯅꯠ ꯃꯩꯇꯩꯒꯤ ꯀꯩꯅꯣ ꯈꯛ
ꯉꯥꯡꯕ ꯑꯩꯈ ꯑꯩꯈꯣꯏ ꯂꯣꯟ ꯉꯥꯡꯕꯗꯨꯒ ꯆꯞ ꯃꯥꯟꯅꯩꯅꯦ ꯍꯥꯏꯔꯛꯑꯦ ꯌꯥꯝ ꯎꯁꯤꯠ
ꯎꯝ ꯑꯁꯦꯡꯕ ꯑꯗꯨꯃꯥꯏꯅ ꯇꯧꯋꯦꯕ
ꯇꯠ ꯅꯪꯁꯨ ꯑꯩ ꯁꯥꯎꯔꯛꯀꯅꯤꯀꯣ
ꯅꯣꯏꯒꯤ ꯈꯨꯡꯒꯡꯒꯤ
ꯅꯪꯁꯤ ꯅꯪꯁꯤ ꯅꯪꯁꯦ ꯃꯤꯔ ꯀꯔꯤꯔꯥ
ꯅꯪꯒꯤ ꯀꯣꯛꯁꯨ ꯌꯥꯗꯦꯗ ꯌꯥꯝ ꯀꯥꯎꯒꯟꯕ
ꯅꯪ ꯅꯠꯇꯦ ꯍꯧꯖꯤꯛ ꯃꯩꯇꯩꯂꯣꯟ ꯉꯥꯡꯕꯗꯗꯤ ꯌꯥꯝꯅ ꯀꯩꯅꯣ ꯇꯧꯋꯦꯕ
ꯍꯣꯏ ꯈꯪꯉꯦꯗꯥ ꯚꯩꯁꯨ ꯌꯥꯝ ꯍꯩꯕꯅꯦ
ꯅꯣꯔꯃꯦꯜ ꯑꯣꯏꯕ ꯑꯩꯈꯣꯏꯒꯤ ꯂꯣꯟꯅ ꯑꯃꯨꯛ ꯉꯥꯡꯊꯣꯛꯑꯗꯤ
ꯑꯩꯁꯦ ꯀꯩꯅꯣꯅꯦ ꯑꯩꯁꯦ ꯀꯩꯅꯣꯅꯦ ꯀꯩꯅꯣ ꯑꯣꯏꯕꯅꯦ ꯑꯩꯁꯦ ꯃꯤꯛꯁꯅꯦ ꯀꯩꯅꯣ ꯑꯩꯒꯤ ꯏꯃꯥꯗꯣ ꯑꯩꯒꯤ ꯏꯃꯥꯗꯣ ꯃꯩꯇꯩꯅꯤꯅꯦ
ꯑꯁꯦꯡꯕꯩꯔꯣ
ꯑꯁꯦꯡꯕꯒꯤꯗꯤ ꯅꯠꯇꯦ ꯑꯗꯨꯏꯁꯨ ꯑꯗꯨꯝ ꯍꯥꯏꯕ ꯑꯩꯅ
ꯑꯁꯦꯡꯕꯒꯤꯗꯤ ꯃꯥꯥꯟꯂꯝꯒꯅꯤꯀꯣ ꯑꯩꯅ ꯍꯥꯏꯕꯁꯦ ꯀꯃꯥꯏ ꯃꯥꯟꯕ꯭ꯔꯣ ꯅꯪꯗꯤ ꯈꯨꯟꯗ ꯂꯩꯇꯕ꯭ꯔꯥ
ꯍꯥ
ꯅꯪꯁꯨ ꯈꯨꯟꯗ ꯂꯩꯇꯕ꯭ꯔꯣ
ꯍꯣꯏ ꯑꯩꯁꯨꯁꯤꯗ ꯂꯩꯑꯦ ꯁꯤꯗ ꯍꯥꯏꯔꯗꯤ ꯒ꯭ꯌꯥꯟ ꯇꯥꯕ ꯌꯥꯔꯦꯅ
ꯇꯥꯏ ꯇꯥꯏ ꯇꯥꯏ ꯑꯩꯈꯣꯏꯗꯤ ꯈꯤꯇꯪ ꯍꯥꯏꯕꯗ ꯑꯗꯨꯝ ꯒ꯭ꯌꯥꯟ ꯇꯥꯕ ꯃꯤꯅꯦ
ꯎꯝ
ꯂꯥꯏꯔꯤꯛꯀꯥꯁꯦ ꯇꯝꯗꯕꯤꯗ ꯆꯞꯇꯔ ꯍꯥꯏꯔꯗꯤ ꯆꯞꯇꯔꯒ ꯍꯥꯏꯕꯤꯔꯗꯤ ꯑꯗꯨ ꯆꯞꯇꯔꯗꯨꯒꯤ ꯍꯣꯜ ꯑꯗꯨꯝ ꯑꯩꯈꯣꯏꯗꯤ ꯒ꯭ꯌꯥꯟ ꯇꯥꯗꯦ ꯇꯥꯛꯇꯁꯨ ꯌꯥꯔꯦ ꯌꯥꯝ ꯍꯩꯕ ꯃꯤꯅꯤ ꯎꯝ ꯌꯥꯝ ꯍꯩꯕ ꯃꯤꯅꯤꯗ ꯑꯩꯈꯣꯏꯅ ꯄꯪꯕ ꯁꯥꯕꯒꯤꯅꯤꯗ
ꯍꯣꯏꯗ
ꯍꯩꯅꯤꯡꯗꯕꯀꯣ ꯑꯗꯨꯕꯨ ꯎꯄꯥꯏꯗꯤ ꯂꯩꯇꯦ ꯃꯁꯥꯒꯤ ꯑꯗꯨꯝ ꯍꯩ
ꯑꯩꯒ ꯆꯞ ꯃꯥꯟꯅꯔꯦꯅꯦ ꯑꯗꯨꯗꯤ
ꯑꯁ ꯅꯪꯁꯨ ꯑꯩꯒ ꯃꯥ ꯅꯪꯁꯨ ꯑꯩꯒ ꯃꯥꯟꯅꯅꯤꯡꯕꯁꯤꯗꯤ ꯀꯣ ꯊꯥ ꯊꯥ ꯅꯠꯇꯦ
ꯍꯣꯏꯗ ꯁꯦꯡ ꯁꯦꯡꯅ ꯍꯥꯏꯔꯤꯁꯤꯕꯨ
ꯍꯣꯏꯃꯤ
ꯑꯗꯨ ꯍꯟꯗꯛꯇꯤ ꯂꯩꯇꯕ꯭ꯔꯣ ꯃꯤ
ꯑꯁ ꯀꯔꯤ ꯀꯥꯟꯅꯗ ꯑꯩ ꯃꯤ ꯍꯥꯟꯅ ꯑꯣꯏꯈꯤꯒꯦ ꯇꯧꯔꯤꯅꯤꯅꯦ ꯁꯦꯁ
ꯑꯦ ꯒꯨꯀꯨꯜ ꯀꯥꯏꯀꯨꯒꯤ ꯐꯤꯂꯝ ꯀ ꯃꯥꯟꯂꯛꯏꯀꯣ
ꯃꯣꯏꯒ ꯑꯁ ꯈꯔ ꯐꯕꯗꯤ ꯇꯝꯕ ꯐꯩꯅꯀꯣ